ꯎꯝ ꯇꯥꯏ ꯍꯣꯏ ꯀꯩꯗꯧꯔꯤꯒꯦ
ꯍꯥ ꯍꯥ
ꯐꯝꯔꯒ ꯂꯩ
ꯋꯥ
ꯅꯪꯗꯤ
ꯑꯩꯗꯤ ꯍꯧꯖꯤꯛ ꯆꯥꯛꯆꯥ ꯇꯣꯛꯑꯒ ꯍꯤꯞꯄ ꯂꯩꯔꯦ ꯃꯨꯛ
ꯑꯣ
ꯅꯣꯡ ꯆꯨꯕꯅꯤꯅ ꯎꯄꯥꯏ ꯂꯩꯇ꯭ꯔꯦꯅꯦ
ꯍꯦꯛ ꯆꯥꯕ ꯂꯣꯏꯔꯒ ꯇꯨꯝꯒꯅꯨ ꯍꯥꯏꯕꯅꯦ
ꯉꯁꯥꯏ ꯍꯥꯏꯕꯕꯨ ꯄꯨꯡ
ꯃꯥꯄꯟ ꯑꯗꯨꯋꯥꯏꯗ ꯆꯥꯔꯦ ꯑꯗꯨꯒ ꯕꯖꯥꯔ ꯀꯨꯝꯃꯒ ꯍꯧꯖꯤꯛ ꯍꯜꯂꯛꯄꯗ ꯉꯥꯏꯔꯤ
ꯑꯣ ꯑꯣ ꯑꯗꯨ ꯑꯗꯨ ꯑꯣꯏꯔꯗꯤ ꯌꯥꯔꯦ
ꯅꯣꯏ ꯆꯥꯛ ꯆꯥꯔꯕꯣ
ꯍꯣꯏ ꯆꯥꯔꯦ ꯉꯁꯥꯏꯅ ꯆꯥꯔꯦ
ꯀꯩ ꯃꯊꯦꯜ ꯑꯣꯏꯅ ꯇꯧꯔꯒꯦ
ꯑꯁ ꯉꯁꯤꯗꯤ ꯃꯥꯏꯔꯦꯟ ꯑꯣꯏꯅ ꯆꯥꯏ
ꯎꯝ ꯍꯥꯎꯗꯧ ꯃꯥꯜꯂꯤꯀꯣ
ꯍꯥꯎꯗꯦꯗ
ꯁꯦ ꯎꯝ ꯃꯥꯢꯔꯦꯟ ꯃꯥꯢꯔꯦꯟ ꯌꯦꯟꯁꯥꯡꯗ ꯀꯩꯅꯣ ꯑꯃꯨꯕꯗꯣ
ꯑꯥ
ꯍꯥꯎꯕꯅꯦ ꯑꯇꯣ
ꯑꯗꯨ ꯂꯩꯇꯕ ꯑꯗꯨꯒꯤ ꯃꯥꯏꯔꯦꯟ ꯈꯛꯇ ꯆꯥꯏ
ꯃꯥꯏꯔꯦꯟ ꯈꯛꯇꯗꯤ ꯍꯥꯎꯇꯕꯅꯤꯗ ꯑꯗꯨ ꯁꯦ ꯑꯣꯛꯁꯥ ꯑꯣꯛꯁꯥꯒꯤ ꯑꯀꯪꯕꯗꯣ ꯑꯗꯨ ꯑꯣꯏꯅ ꯍꯥꯞꯄꯗꯤ ꯍꯦꯟꯅ ꯍꯥꯎꯕꯅꯤꯗ
ꯍꯣꯏ
ꯁꯟꯁꯥꯒꯨꯝꯕꯗꯤ ꯍꯥꯎꯇꯦꯕ
ꯁꯟꯁꯥꯁꯨ ꯍꯥꯎꯋꯤꯗ ꯂꯩꯇꯕꯒꯤ ꯋꯥꯅꯤ
ꯑꯩꯗꯤ ꯄꯥꯝ ꯌꯥꯝ ꯄꯥꯝꯕ ꯑꯣꯏꯗꯦꯗ ꯁꯟꯁꯥꯒꯨꯝꯕꯗꯤ
ꯑꯩꯗꯤꯀꯣ ꯑꯣꯛꯁꯥꯗꯣ ꯄꯥꯝꯗꯦꯗ
ꯑꯣꯛꯁꯥ ꯑꯣꯏꯅ ꯄꯥꯝꯃꯦ ꯑꯈꯣꯏꯗꯤ
ꯅꯪꯗꯤ ꯀꯩ ꯏꯟꯁꯥꯡ ꯆꯥꯕ꯭ꯔꯥ
ꯉꯁꯤꯁꯦ ꯎꯁꯣꯢꯒ ꯑꯩꯁꯦ ꯍꯋꯥꯏ ꯑꯁꯥꯡꯕꯗꯣ
ꯑꯣ
ꯑꯗꯨ ꯑꯣꯏꯅ ꯇꯧꯔꯦ ꯉꯁꯤꯗꯤ
ꯑꯣ
ꯑꯗꯨꯕꯨ ꯑꯩꯗꯤ ꯎꯁꯣꯏ ꯆꯥꯗꯕꯅꯤꯅ ꯀꯣ ꯎꯄꯥꯏ ꯂꯩꯇꯦꯅꯦ ꯉꯔꯥꯡ ꯉꯔꯥꯡ ꯅꯨꯡꯗꯥꯡꯒꯤ ꯏꯟꯁꯥꯡ ꯑꯣꯏꯅ ꯆꯥꯔꯦ
ꯀꯔꯤꯒꯤ ꯆꯥꯕ ꯌꯥꯗꯕ꯭ꯔꯥ
ꯇꯟꯕꯅ
ꯆꯥꯅꯤꯡꯗꯕ
ꯍꯣꯏ ꯆꯥꯅꯤꯡꯗꯕ ꯎꯁꯣꯏꯗꯤ
ꯑꯩꯗꯤ ꯍꯥꯎꯋꯤꯗ ꯎꯁꯣꯏꯗꯣ
ꯑ ꯎꯁꯣꯏ ꯎꯁꯣꯏꯒꯨꯝꯕꯗꯤꯀꯣ
ꯎꯝ
ꯑꯗꯨꯝ ꯊꯤꯕꯗꯤ ꯆꯠꯀꯅꯦꯕ ꯑꯗꯨꯝ ꯁꯨꯡꯆꯥꯥ ꯆꯥꯔꯣꯏ ꯑꯩꯗꯤ
ꯑꯦ ꯊꯤꯕꯁꯨ ꯍꯥꯏꯕ꯭ꯔꯅꯦ
ꯑꯦꯁ ꯊꯤꯕꯗꯤ ꯍꯥꯏꯔꯨꯅꯨ ꯌꯥꯝ ꯊꯤ ꯍꯩꯕꯅꯦ
ꯑꯁ ꯌꯦꯡꯅꯤꯉꯤꯀꯣ
ꯑꯩꯅ ꯆꯥ ꯑꯩꯅ ꯆꯥꯗꯕ ꯌꯦꯟꯁꯥꯡꯒꯨꯝꯕꯗꯤꯀꯣ ꯑꯩꯅ ꯑꯗꯨꯝ ꯊꯤꯕ ꯆꯠꯀꯅꯦꯕ ꯑꯗꯨ ꯑꯩ ꯑꯩꯗꯤ ꯆꯥꯔꯣꯏꯕ
ꯑꯣ ꯑꯣ ꯆꯥꯗ꯭ꯔꯒ ꯀꯔꯤꯒꯤ ꯊꯤꯕ ꯆꯠꯄ꯭ꯔꯥꯅꯦ
ꯑꯗꯨꯝ ꯕꯤꯠꯀꯤꯅꯤꯗ
ꯑꯁ
ꯑꯗꯨꯝ ꯌꯨꯝꯗ ꯂꯩꯕ ꯁꯨꯔꯨꯛꯄꯨꯗꯤ ꯏꯟꯖꯥꯡ ꯏꯟꯖꯥꯡ ꯅꯥꯄꯤ ꯊꯤꯕ ꯆꯠꯄꯅ ꯍꯦꯟꯅ ꯅꯨꯡꯉꯥꯏ ꯗꯅꯥ
ꯍꯣꯏ
ꯀꯃꯥꯏ ꯀꯃꯥꯏ ꯇꯧꯔꯤꯒꯦ ꯅꯣꯏꯕꯨ
ꯑꯦ ꯑꯩꯕꯨꯗꯤ ꯑꯗꯨꯝ ꯂꯩꯌꯦꯗ ꯆꯠꯇꯦ ꯃꯔꯛ ꯃꯔꯛꯇ ꯂꯥꯎꯒꯨꯝꯕ ꯊꯥ ꯑꯃꯗ ꯂꯥꯎ ꯆꯠꯄꯗꯣ ꯑꯅꯤꯔꯛ꫰ꯀꯨꯝꯕꯗꯤ ꯆꯠꯂꯦ
ꯑꯥ ꯌꯥꯝ ꯅꯨꯡꯉꯥꯏꯗꯧ ꯃꯥꯜꯂꯤꯀꯣ
ꯑꯩꯁ ꯈꯪꯗꯦꯗ ꯂꯥꯎ ꯆꯠꯄꯁꯨ ꯍꯣꯏ ꯅꯨꯡꯉꯥꯏꯕꯗꯤ ꯅꯨꯡꯉꯥꯏꯌꯦꯀꯣ
ꯑꯥ
ꯑꯗꯨꯕꯨ ꯆꯠꯅꯕ ꯃꯇꯝ ꯂꯩꯇꯕ
ꯑꯥ
ꯑꯉꯥꯡ ꯂꯩꯕꯒꯤꯀꯣ
ꯈꯣꯏꯒꯤ ꯂꯨꯍꯣꯡꯉꯕ꯭ꯔꯣ ꯍꯣꯏ ꯎꯝ
ꯀꯩ ꯈꯜꯂꯤ ꯑꯩꯕꯨ
ꯈꯪꯗꯦꯗ
ꯄꯥꯎꯔꯝꯒꯅꯤ
ꯑꯦꯔ ꯑꯗꯨ ꯅꯧꯔꯤꯗ ꯌꯥꯝ ꯊꯤ ꯑꯉꯥꯡ ꯑꯣꯏꯔꯤꯗ ꯑꯩꯈꯣꯏꯗꯩ
ꯑꯣ ꯄꯥꯈꯪ ꯄꯥꯈꯪ ꯑꯣꯏꯔꯒ ꯏꯟꯁꯥꯡ ꯅꯥꯄꯤ ꯊꯤꯕ ꯍꯥꯏꯔꯁꯤꯗꯤ ꯑꯩꯁ ꯂꯨꯍꯣꯡꯈ꯭ꯔꯗꯤ ꯌꯨꯝꯗ ꯁꯨꯛꯂꯩ ꯂꯩ ꯂꯩꯒꯗꯕ ꯃꯥꯟꯗꯦꯗꯍꯩ
ꯑꯩꯁ ꯍꯖꯤꯛ ꯉꯁꯤꯁꯨ ꯅꯣꯡꯆꯨꯕꯩꯅꯦ ꯅꯣꯡꯆꯨꯗꯗꯤ ꯑꯗꯨꯝ ꯆꯠꯊꯒꯅꯤ ꯑꯩꯁꯨ
ꯑꯣ
ꯅꯣꯡ ꯆꯨꯕꯔ ꯑ꯭ꯁ ꯍꯟꯗꯛ ꯃꯔꯛ ꯊꯕꯛ ꯂꯦꯞꯄꯕꯣ ꯊꯕꯛ ꯂꯦꯞꯄꯒ ꯅꯣꯡ ꯆꯨꯕꯒꯤ ꯅꯣꯡ ꯆꯨꯃꯟꯕꯒꯤ ꯌꯥꯗꯕꯗꯨ ꯑꯁꯦ ꯅꯣꯡ ꯍꯦꯛ ꯂꯦꯞꯈ꯭ꯔꯕ ꯑꯗꯨꯝ ꯆꯠꯈ꯭ꯔꯒ
ꯑꯣ ꯀꯔꯤ ꯊꯕꯛ ꯇꯧꯔꯥ
ꯑꯁ ꯈꯪꯗꯦ ꯑꯐꯪ ꯑꯐꯪꯪ ꯇꯧ ꯂꯩꯔꯦꯗ
ꯍꯤ ꯍꯤ ꯍꯤ ꯍꯤ ꯐꯪꯐꯪ ꯇꯧꯔꯁꯨ ꯄꯩꯁꯥꯒꯨꯝꯕ ꯐꯪꯔꯗꯤ ꯌꯥꯏꯗ
ꯑꯥ ꯑꯌꯨꯛ ꯑꯌꯨꯛ ꯇꯨꯅ ꯄꯨꯡ ꯃꯉꯥ ꯃꯔꯤ ꯃꯈꯥꯏ ꯑꯗꯨꯋꯥꯏꯗ ꯆꯠꯄ ꯍꯧꯔꯅꯤ ꯑꯗꯨꯒ ꯄꯨꯡ ꯇꯔꯦꯠ ꯃꯥꯄꯟ ꯑꯗꯨꯋꯥꯏꯗ ꯑꯃꯨꯛ ꯍꯜꯂꯛꯑꯅꯤ
ꯑꯣ
ꯑꯌꯨꯛꯀꯤꯀꯣ
ꯑꯝ
ꯑꯗꯨꯒꯤ ꯑꯗꯨꯒ ꯆꯥꯛ ꯆꯥ ꯇꯣꯛꯑꯒ ꯊꯕꯛ ꯂꯩꯔꯗꯤ ꯆꯠꯀꯅꯤ ꯊꯕꯛ ꯂꯩꯇ꯭ꯔꯗꯤ ꯑꯗꯨꯝ ꯌꯨꯝꯗ
ꯑꯣ
ꯎꯄꯥꯏ ꯂꯩꯇꯅꯦ ꯑꯩꯈꯣꯏ ꯄꯥꯈꯪꯒꯤ ꯄꯨꯟꯁꯤꯁꯦ
ꯍꯤꯡꯅꯕꯒꯤ ꯂꯝꯕꯤ ꯊꯤꯕꯁꯦ ꯋꯥꯗꯤ ꯋꯥꯏꯍꯦ
ꯋꯥꯕꯅꯤ ꯍꯣꯏ
ꯈꯨꯟꯗ ꯑꯗꯨꯝ ꯂꯩꯕ꯭ꯔ ꯅꯪ
ꯍꯣꯏ ꯈꯨꯟꯗꯨꯗꯤ
ꯅꯨꯡꯉꯥꯏꯗꯧ ꯃꯥꯜꯂꯤꯗ ꯈꯨꯟꯗꯗꯤ
ꯍꯣꯏ ꯅꯨꯡꯉꯥꯏꯌꯦ ꯍꯥꯏꯕ ꯇꯥꯔꯦ ꯑꯩꯗꯤ ꯅꯨꯡꯉꯥꯏꯗ ꯅꯪꯗꯤ
ꯈꯨꯟꯗ ꯑꯩꯁꯨ
ꯑꯣ
ꯍꯧꯖꯤꯛ ꯍꯧꯖꯤꯛꯀꯥꯟꯗꯤ ꯏꯔꯥꯡ ꯌꯥꯝ ꯌꯥꯝ ꯂꯩꯌꯦꯅ ꯆꯠꯊꯣꯛ ꯆꯠꯁꯤꯟ ꯇꯧꯕꯗ ꯅꯨꯡꯉꯥꯏꯇ꯭ꯔꯕ
ꯎꯝ
ꯀꯔꯤ ꯎꯄꯥꯏ ꯂꯩ ꯍꯧꯖꯤꯛꯀꯥꯟꯗꯤ ꯏꯔꯥꯡꯁꯤꯗꯤ ꯄꯦꯜꯂꯦꯀꯣ ꯄꯦꯜꯂꯦ
ꯍꯣꯏ
ꯊꯕꯛ ꯇꯧꯅꯤꯡꯉꯁꯨ ꯆꯠꯊꯣꯛꯄ ꯌꯥꯗ꯭ꯔꯦ ꯑꯗꯨꯝ ꯌꯨꯝꯗ ꯑꯗꯨꯝ ꯊꯕꯛ ꯇꯧꯔ ꯂꯩꯔꯦ
ꯎꯝ
ꯅꯣꯡꯒꯨꯝꯕꯗꯤ ꯆꯨꯗ꯭ꯔꯣ ꯅꯣꯏꯗ
ꯆꯨꯋꯦꯗ ꯀꯟꯅꯗꯤ ꯆꯨꯗꯦ
ꯑꯥ
ꯈꯔ ꯈꯔꯗꯤ ꯇꯔꯥ ꯂꯩ
ꯍꯥ ꯍꯥ ꯑꯁ
ꯉꯁꯤꯗꯤ ꯂꯩꯒꯦꯔ ꯆꯠꯀꯦꯔ
ꯉꯁꯤꯗꯤ ꯂꯩꯅꯤꯗ ꯅꯣꯡꯁꯨ ꯆꯨꯔꯦ ꯆꯠꯊꯣꯛꯄ ꯌꯥꯗ꯭ꯔꯦ
ꯎꯝ ꯅꯊꯟꯇꯔ
ꯍꯧꯖꯤꯛꯂꯣ
ꯍꯣꯏ
ꯍꯣꯏ ꯑꯩ ꯀꯥ ꯂꯩꯌꯦꯅ ꯑꯩꯗꯤ
ꯑꯣ
ꯌꯨꯝꯗ ꯍꯧꯖꯤꯛꯇꯤ ꯑꯁ ꯉꯥꯏꯍꯥꯛ ꯂꯩꯔꯒ ꯑꯃꯨꯛ ꯇꯨꯝꯈ꯭ꯔꯅꯤ ꯑꯁ
ꯑꯁ ꯕꯣꯜꯒ ꯌꯦꯡꯕ ꯃꯥꯜꯂꯦꯍꯦ
ꯍꯣꯏ ꯉꯔꯥꯡ ꯄꯨꯡ ꯅꯤ ꯃꯥꯄꯜ ꯃꯈꯥꯏꯒꯤꯗꯤ ꯌꯦꯡꯉꯦ ꯑꯗꯨ ꯄꯨꯡ ꯑꯃ ꯃꯈꯥꯏꯒꯤꯗꯤ ꯌꯦꯡꯗꯔꯦ
ꯑꯣ
ꯉꯔꯥꯡꯅ ꯅꯍꯥꯟꯁꯨ ꯌꯦꯡꯕ ꯏꯁ ꯇꯨꯝꯃꯤ ꯍꯧꯒꯠꯄꯨ ꯉꯝꯗꯕ
ꯎꯝ
ꯑꯁ ꯉꯍꯥꯟꯁꯦ ꯉꯔꯥꯡꯒꯤ ꯅꯠꯗꯕ ꯅꯍꯥꯟꯒꯤꯗꯣ
ꯎꯝ
ꯄꯨꯡ ꯑ ꯑꯍꯨꯝ ꯑꯗꯨꯋꯥꯏꯗ ꯇꯨꯝꯃꯒ ꯄꯨꯡ ꯃꯉꯥ ꯃꯈꯥꯏ ꯑꯗꯨꯋꯥꯢ ꯍꯥꯒꯠꯂꯦ ꯑꯗꯨꯝ ꯊꯕꯛ ꯆꯠꯂꯦ
ꯎꯝ
ꯑꯁ ꯈꯨꯋꯥꯗꯤ ꯍꯥꯏꯔꯅꯨ ꯌꯥꯗ꯭ꯔꯦ
ꯍꯣꯏ ꯋꯥꯔꯝꯒꯅꯤ
ꯑꯗꯨ ꯑꯃꯨꯛ ꯍꯜꯂꯛꯑꯒ ꯑꯗꯨꯝ ꯅꯨꯡꯊꯤꯜ ꯐꯖꯅ ꯇꯨꯝꯃꯦ ꯉꯔꯥꯡꯗꯤ
ꯎꯝ ꯑꯩꯗꯤ ꯐꯖꯅ ꯇꯨꯝꯗ꯭ꯔꯗꯤ ꯌꯥꯗꯕꯀꯣ ꯑꯗꯨꯒꯤ ꯕꯣꯜꯒ ꯌꯦꯡꯗꯦꯗ
ꯑꯥ
ꯈꯔ ꯏꯗꯣ ꯈꯔ ꯋꯥꯠꯂꯦꯕ
ꯑꯥ
ꯑꯗꯨꯒꯤ
ꯌꯥꯗꯦ ꯐꯖꯥꯅ ꯇꯨꯗ꯭ꯔꯗꯤ ꯀꯣꯛ ꯆꯤꯛꯀꯅꯤ
ꯍꯦ ꯆꯥꯛ ꯍꯦꯟꯖꯥꯡꯗꯨ ꯑꯗꯨꯝ ꯍꯥꯎꯅ ꯆꯥꯔꯁꯨ ꯏꯗꯤ ꯑꯗꯨꯝ ꯂꯥꯛꯀꯅꯤ
ꯏꯟꯁꯥꯡ ꯌꯦꯟꯁꯥꯡꯗꯨ ꯍꯥꯎꯗꯕꯗꯤ ꯅꯠꯇꯦ ꯑꯩꯈꯣꯏ ꯑꯥ ꯍꯞꯇꯥ ꯏꯟꯁꯥꯡ ꯑꯍꯥꯎꯕꯁꯦ ꯆꯔꯥ ꯃꯉꯥ ꯇꯔꯨꯛꯒꯨꯝꯕꯗꯤ ꯆꯥꯏꯕ ꯍꯥꯏꯕꯗꯤ ꯑ ꯃꯣꯔꯅꯤꯡ ꯏꯕꯤꯅꯤꯡ ꯑꯗꯨꯝ ꯆꯥꯕꯗꯣ
ꯑꯥ
ꯑꯗꯨꯕꯨ ꯈꯪꯗꯦ ꯀꯔꯤꯔ
ꯇꯨꯝꯁꯤꯗ ꯐꯖꯟ ꯇꯨꯝꯁꯤꯠ ꯐꯥꯍꯜꯂꯣ ꯑꯗꯨ ꯑꯗꯨ ꯑꯗꯨꯝ ꯌꯥꯔꯅꯤꯗ ꯑꯗꯨꯕꯨꯗꯤ
ꯎꯝ
ꯀꯩꯝꯇ ꯄꯥꯈꯠꯅꯤꯡꯉꯥꯏ ꯂꯩꯇꯦꯗ
ꯑꯝ
ꯑꯉꯥꯡꯗꯤ ꯆꯥꯎꯔꯕꯣ
ꯎꯝ ꯄꯤꯛꯂꯤꯌꯦ
ꯊꯥ ꯀꯌꯥ ꯁꯨꯨꯔꯒꯦ
ꯑꯣ ꯉꯁꯤ ꯉꯁꯤꯒꯤ ꯊꯥ ꯇꯥꯡ ꯇꯔꯥꯃꯉꯥ ꯑꯣꯏꯔꯗꯤ ꯆꯍꯤ ꯃꯔꯤ ꯁꯨꯔꯅꯤ ꯑꯦ ꯆꯍꯤ ꯍꯥꯏꯌꯦ ꯊꯥ ꯃꯔꯤ ꯁꯨꯔꯅꯤꯕ
ꯑꯣ ꯑꯣ ꯑꯣ ꯌꯥꯝ ꯐꯩꯅꯦ ꯑꯗꯨꯗꯤ
ꯍꯣꯢ
ꯅ ꯅꯈꯣꯟꯒꯨꯕꯗꯤ ꯑꯉꯥꯡ ꯑꯁꯦ ꯂꯩꯗ ꯂꯩꯔꯝꯗꯧ ꯃꯥꯥꯟꯗꯦꯀꯣ
ꯀꯔꯤꯒꯤ ꯀꯃꯥꯏ ꯇꯧꯕ꯭ꯔꯥ
ꯑꯉꯥꯡ ꯃꯆꯥꯒꯨꯝ ꯈꯜꯂꯦ ꯑꯩꯒꯤꯗꯤ ꯑꯩꯗꯤ
ꯎꯝ ꯍꯝ
ꯅꯈꯣꯟ ꯅꯈꯣꯟꯗ ꯑꯗꯨꯝ ꯍꯥꯏꯕꯛ ꯑꯉꯥꯡ ꯃꯆꯥꯒ ꯃꯥꯜꯂꯦꯕ
ꯑꯣ
ꯑꯩꯈꯣꯏꯗꯤ ꯍꯥꯅꯨꯔꯅꯤ
ꯆꯍꯤꯁꯦ ꯀꯨꯟꯊ꯭ꯔꯥꯗꯤ ꯁꯨꯨꯔꯕꯣ
ꯁꯨꯒꯗꯧꯔꯦ ꯍꯣꯏ
ꯁꯨꯗꯧꯔꯦꯀ ꯌꯥꯝ ꯄꯛꯇꯦ
ꯁꯦꯡꯕꯗꯤ ꯁꯨꯒꯗꯧꯔꯦ
ꯊꯥꯖꯗ꯭ꯔꯦꯗ
ꯀꯔꯤꯒꯤ
ꯅꯈꯣꯜ ꯅꯈꯣꯜꯒ ꯇꯣꯉꯥꯟ ꯇꯣꯉꯥꯜꯂꯦꯕ
ꯅꯪꯅ ꯄꯥ ꯋꯉꯥꯡ ꯁꯉꯥꯡꯒ ꯅꯪꯒꯤ ꯆꯍꯤꯒ ꯃꯥꯟꯅꯗꯦꯕ ꯈꯟꯕꯗ
ꯑꯍꯟ ꯑꯍꯟ ꯑꯣꯏꯅ ꯈꯟꯕ꯭ꯔꯥ ꯅꯠꯇ꯭ꯔꯒ ꯀꯩꯅꯣ
ꯑꯉꯥꯡ ꯃꯆꯥ ꯑꯣꯏ ꯑꯉꯥꯡ ꯃꯆꯥ ꯑꯣ ꯍꯜꯂꯦ ꯑꯩꯗꯤ
ꯍꯣ ꯍꯣ ꯆꯍꯤꯕꯨꯗꯤ ꯑꯥ ꯌꯥꯎꯔꯦꯗ
ꯆꯍꯤꯕꯨꯗꯤ ꯀꯨꯟ ꯀꯨꯟꯃꯔꯤ ꯃꯉꯥ ꯑꯗꯨꯋꯥꯏꯗ ꯂꯩ ꯂꯩꯗꯧ ꯃꯥꯜꯂꯦ
ꯍꯩꯁ ꯇꯥꯏꯗꯒꯤ
ꯀꯨꯟꯇꯔꯦꯠꯇꯤ ꯁꯨꯔꯕꯣ
ꯍꯣꯏ
ꯑ꯭ꯁ ꯍꯣꯏ ꯀꯥꯏꯅ ꯊꯥꯖꯗ꯭ꯔꯦꯗ ꯅꯪ
ꯑꯩꯒꯤ ꯁꯥꯛ ꯌꯦꯡꯔꯒ ꯑꯣ ꯍꯥꯏꯒꯅꯤꯗ ꯅꯪꯒꯤ ꯎꯔꯗꯤ ꯑꯩꯕꯨ ꯎꯔꯗꯤ
ꯑꯝ
ꯊꯔꯥꯛꯀꯦ
ꯏꯀꯥꯏꯖꯩꯍꯦ
ꯏꯁ ꯀꯔꯤꯒꯤ ꯏꯀꯥꯏꯕ꯭ꯔꯥ
ꯍꯟꯗꯦ ꯗꯨꯝ ꯏꯀꯥꯏꯔꯛꯄ
ꯅꯪꯗꯤ ꯌꯦꯝ ꯑꯉꯥꯡ ꯑꯣꯏꯔꯤꯕ꯭ꯔꯥ ꯅꯠꯇ꯭ꯔꯒ ꯀꯩ ꯑ ꯀꯨꯟꯊ꯭ꯔꯥ ꯁꯨꯗ꯭ꯔꯤꯀꯣ
ꯀꯨꯟꯊ꯭ꯔꯥꯕꯨꯗꯤ ꯁꯨꯗ꯭ꯔꯤꯗ
ꯎꯝ ꯀꯨꯟꯗꯤ ꯁꯨꯔꯕꯣ
ꯈꯤꯇꯪ ꯋꯥꯠꯂꯤ ꯀꯨꯟ ꯀꯨꯟꯊ꯭ꯔꯥ ꯁꯨꯅꯕ
ꯑꯣꯑꯣ
ꯆꯍꯤ ꯑꯅꯤ ꯑꯍꯨꯝ ꯂꯩꯔꯗꯤ ꯁꯨꯔꯅꯤ
ꯑꯣ